ꯍꯜꯂꯣ
ꯑꯣ ꯅꯅꯨꯡꯉꯥꯏꯔꯤꯕꯧ
ꯁꯥ ꯃꯔꯤ ꯆꯥꯔꯔꯕꯣ
ꯆꯔꯦ
ꯀꯔꯤ ꯃꯊꯦꯜ ꯆꯥꯔꯤꯒꯦ
ꯑꯥ ꯉꯁꯤꯗꯤ ꯀꯅꯣ ꯑꯥ ꯀꯔꯤ ꯀꯔꯤ ꯏꯔꯣꯝꯕ ꯑꯣꯏꯅ ꯇꯧꯔꯦ
ꯍꯧꯔꯝꯅꯤꯅ
ꯍꯥꯎꯋꯦ ꯑꯗꯨꯝ ꯍꯥꯎꯋꯦꯗ ꯏꯝꯕꯁꯨ ꯍꯕꯤ ꯑ
ꯑꯩꯣꯏꯗꯤ ꯀꯥꯡꯁꯣꯏ ꯑꯩꯈꯣꯏꯗꯤ ꯀꯥꯡꯁꯣꯏ ꯑꯣꯏꯅ ꯇꯧꯋꯦ
ꯑꯣ ꯅꯣꯏ ꯀꯩ ꯀꯥꯡ ꯁꯣꯏ ꯀꯩꯀ ꯁꯏꯅꯣ
ꯀꯥꯡꯁꯣꯏ ꯁꯤ ꯅꯥꯄꯥꯛꯄꯤꯒꯨꯝꯕ ꯅꯥꯀꯨꯞꯄꯤ ꯅꯥꯀꯨꯞꯄꯤꯒꯨꯝꯕ ꯍꯥꯞ꯭ꯔꯒ ꯉꯍꯥꯛ ꯀꯪꯕ ꯍꯥꯞꯂꯒ ꯑꯗꯨ ꯑꯣꯏꯅ
ꯑꯣꯥ ꯉꯥ ꯌꯥꯎꯔꯗꯤ ꯍꯍꯥꯎꯕ ꯍꯥꯎꯋꯦꯗ
ꯍꯧꯋꯦ ꯅꯤꯡ ꯉꯥ ꯌꯧꯔꯗꯤ ꯑꯗꯨꯝ ꯍꯧꯋꯤꯀꯣ
ꯑꯥ ꯍꯥꯎꯋꯦ ꯉꯥꯒꯨꯝꯕꯀꯣ ꯁꯥ ꯑꯌꯥꯏꯕꯒꯨꯝꯕ ꯍꯥꯞꯄ ꯑꯗꯨꯝ ꯍꯥꯎꯋꯦ
ꯅꯣꯏ ꯑꯦ ꯀꯅꯥꯅ ꯊꯣꯡꯒꯦ ꯊꯣꯡꯕꯗꯤ
ꯆꯣꯡꯕꯗꯤ ꯏꯃꯥꯅ ꯊꯣꯡꯉꯦꯗ ꯅꯈꯣꯏꯒꯤꯗꯤ
ꯍꯣꯏꯗꯤ ꯑꯩꯈꯣꯏꯒꯤ ꯍꯣꯏ ꯑꯩꯈꯣꯏꯒꯤꯁꯨ ꯀꯨꯛ ꯍꯣꯁꯇꯦꯜꯗ ꯂꯩꯕꯅ ꯀꯨꯛꯈꯣꯏꯅ ꯊꯣꯡꯕ ꯌꯥꯏ
ꯑꯣ ꯀꯩ ꯍꯣꯁꯇꯦꯜꯗ ꯂꯩꯕ꯭ꯔꯣ
ꯍꯣꯏ ꯁꯤ ꯏꯝꯐꯥꯜꯗ
ꯎꯝ
ꯑꯗꯨꯗ ꯍꯣꯁꯇꯦꯜ ꯍꯣꯏ ꯀꯣꯂꯦꯖ ꯇꯝꯃꯦꯩꯅꯦ
ꯑꯣ ꯀꯩ ꯀꯣꯂꯦꯖ ꯇꯅꯣ
ꯀꯣꯂꯦꯖꯗꯤ ꯁꯤ ꯑꯦꯝ ꯌꯨ ꯑꯗꯨꯋꯥꯏꯗ ꯇꯝꯃꯛꯑꯦ ꯅꯣꯏꯗꯤ ꯀꯩ ꯀꯩ ꯍꯣꯠꯅ ꯍꯣꯠꯅꯔꯤ ꯍꯣꯠꯅꯔꯤꯅꯣ
ꯑꯩꯁꯨ ꯃꯥꯁꯇꯔ ꯂꯣꯏꯁꯜꯂꯦ ꯑꯦꯝ ꯌꯨ ꯗꯥ
ꯑꯣ ꯍꯧꯖꯤꯛꯀꯥꯟꯗꯤ ꯀꯔꯤ ꯀꯔꯤ ꯇꯧꯔ ꯂꯩꯕ꯭ꯔꯣ
ꯍꯧꯖꯤꯛꯇꯤ ꯑꯣꯖꯥ ꯃꯆꯥꯃꯥ ꯁꯨꯝ ꯑꯣꯏꯔꯤ ꯑꯗꯨꯒ
ꯑꯣ ꯑꯗꯨꯅꯁꯨ ꯑꯗꯨꯅ ꯅꯨꯡꯉꯥꯏꯌꯦꯅ
ꯎꯝ
ꯄꯩꯁꯥ ꯇꯟꯗꯕꯁꯨ ꯌꯥꯗꯦꯅꯦꯀꯣ ꯄꯨꯟꯁꯤꯁꯦ
ꯃꯥꯅꯦ ꯑꯦ ꯄꯩꯁꯥ ꯌꯥꯎꯗꯗꯤ ꯌꯥꯗꯦꯗ
ꯄꯩꯁꯥ ꯈꯔ ꯊꯣꯛ ꯄꯩꯁꯥ ꯈꯔ ꯊꯣꯛꯇ꯭ꯔꯗꯤꯀꯣ
ꯑꯁ ꯄꯩꯁꯥ ꯊꯣꯛꯇ꯭ꯔꯗꯤ ꯑꯁ ꯀꯥꯏꯗꯨꯗꯒꯤ ꯍꯤꯡꯕ ꯌꯥꯗ꯭ꯔꯦ ꯄꯩꯁꯥ ꯊꯣꯛꯇ꯭ꯔꯗꯤ
ꯅ ꯄꯩꯁꯥ ꯄꯥꯏꯕ ꯃꯤꯅ ꯑꯗꯨꯝ ꯄꯥꯏꯔ ꯂꯩꯔꯦ ꯄꯥꯏꯗꯕ ꯃꯤꯅ ꯍꯦꯟꯅ ꯍꯦꯟꯅ ꯂꯥꯛꯒꯗꯕ ꯂꯥꯏꯌꯦꯕ
ꯑ ꯃꯥꯅꯤꯅꯦ
ꯄꯩꯁꯥꯁꯨ ꯇꯥꯟꯗꯕ ꯌꯥꯗꯦ ꯑꯩꯈꯣꯏꯁꯨ ꯄꯩꯁ ꯑꯩꯈꯣꯏꯁꯨ ꯄꯩꯁꯥ ꯇꯥꯟ ꯇꯥꯟꯕ ꯍꯧꯔꯅꯤ
ꯑ ꯍꯧꯔ ꯇꯧꯕ ꯄꯩꯁꯥꯁ ꯑꯁ ꯄꯩꯁꯥꯥꯁ ꯇꯥꯟꯗꯕ ꯌꯥꯗ꯭ꯔꯦ
ꯑꯣ ꯁꯥ ꯇꯥꯡꯒꯗꯕꯅꯦ ꯅꯨꯄꯤ ꯊꯤꯑꯔꯕꯣ
ꯊꯤꯗ꯭ꯔꯤꯗ ꯅꯨꯄꯤꯒ ꯊꯤꯗ꯭ꯔꯤꯗ ꯀꯗꯥꯏꯗꯒꯤ ꯏꯁ ꯏꯇꯣꯝꯗ ꯆꯥꯕꯁꯤꯕꯨ ꯑ ꯏꯇꯣꯝꯗꯒꯤ ꯑꯦꯛꯁꯄꯦꯟꯗꯤꯆꯔꯐꯥꯎꯗ ꯑꯁ ꯀꯗꯥꯏꯗ ꯌꯥꯝ ꯆꯪꯏꯤꯗ ꯑꯗꯨ ꯅꯨꯄꯤꯒꯤ ꯑꯃꯨꯛ ꯊꯤꯖꯤꯜꯂꯗꯤ ꯑꯩꯁ ꯍꯥꯏꯔꯦ ꯍꯥꯏꯔꯦ
ꯁꯤ ꯑꯦ ꯅꯤꯕ
ꯑꯥ ꯁꯤꯔꯅꯤ ꯑꯁꯦꯡꯕ ꯌꯥꯗ꯭ꯔꯦ
ꯊꯤꯗꯕꯁꯨ ꯌꯥꯗꯦꯅ
ꯍꯣꯏ ꯑꯗꯨꯁꯨ ꯑꯗꯨꯁꯨ ꯀꯩꯅꯣꯅꯦ ꯃꯥꯁꯨ ꯂꯥꯏꯐꯀꯤ ꯌꯥꯝꯅ ꯏꯝꯄꯣꯔꯇꯦꯟ ꯑꯣꯏꯕ ꯄꯥꯔꯠ ꯑꯃꯅꯦ ꯑꯗꯨꯕꯨ ꯈꯪꯗꯦ ꯌꯦꯡꯉꯁꯤ
ꯃꯣꯁ ꯏꯝꯄꯣꯔꯇꯦꯟ ꯋꯦꯕꯅꯤ ꯍꯥꯏ ꯑꯗꯨꯅ
ꯑꯥ ꯃꯁꯨ ꯀꯦ ꯅꯨꯄꯤꯒ ꯀꯣꯏꯗ꯭ꯔꯦꯗ ꯇꯟꯗꯅ ꯀꯣꯏꯗ꯭ꯔꯦ ꯑꯝꯇ
ꯑꯗꯨꯅꯦ ꯑꯥ ꯍꯣꯏ ꯀꯣꯏꯗ꯭ꯔꯦ
ꯑꯗꯨ ꯐꯩꯗ
ꯅꯪꯗꯤ ꯀꯥꯏꯗꯩ ꯀꯣꯏꯅꯔꯤꯒꯦ
ꯅꯨꯄꯤ ꯀꯣꯏꯕꯁꯨ ꯃꯁ ꯁꯃꯟꯅ ꯑꯩꯈꯣꯏ
ꯑꯣ ꯑꯗꯨꯅ ꯐꯔꯦ ꯑꯗꯨꯅ ꯕꯦꯁ ꯇꯥꯔꯕꯅꯤ ꯍꯧꯖꯤꯛꯀꯤ ꯃꯇꯝꯗ ꯍꯌꯦꯡ ꯂꯧꯔꯝꯗꯥꯏꯗꯀꯣ ꯑꯐꯕ ꯑꯃ ꯄꯩꯁꯥ ꯐꯖꯅ ꯄꯥꯏꯔꯒ ꯂꯧꯔꯝꯗꯥꯏꯗ ꯑꯐꯕ ꯑꯃ ꯀꯣ ꯇꯣꯛ ꯅꯥꯥꯎ ꯂꯧꯕ
ꯑꯗꯨ ꯐꯠꯔꯦꯀꯣ
ꯑꯥ ꯑꯁ ꯃꯇꯝꯁꯦ ꯍꯣꯏ ꯃꯣꯏꯒꯤ ꯃꯣꯏꯒꯤ ꯑꯗꯨꯒꯤ ꯀꯣꯏꯕꯒꯤ ꯃꯇꯝꯗꯣ ꯑꯗꯨꯅ ꯄꯩꯁꯥ ꯇꯥꯟꯕ
ꯀꯩ ꯕ ꯗꯨ ꯋꯥꯥꯏꯕ ꯇꯥꯕ꯭ꯔꯣ ꯇꯥꯕ꯭ꯔꯣ ꯑꯥꯎ ꯑꯜꯣ